ꯇꯥꯔꯦ ꯇꯥꯔꯦ ꯇꯥꯔꯦ ꯇꯥꯔꯦ ꯑꯩ ꯇꯥꯔꯦ ꯅꯪ ꯇꯥꯗ꯭ꯔꯤꯕꯣ
ꯑꯣ
ꯑꯁꯦꯡꯕꯩ ꯇꯥꯗ꯭ꯔꯣ ꯎꯝ ꯀꯗꯧꯔꯒꯦ ꯇꯥꯢꯞ ꯄꯪꯅꯣꯛ ꯅꯣꯛꯑꯗꯤ ꯀꯩꯗꯧꯔꯕ ꯍꯣ ꯀꯩꯅꯣ ꯄꯪꯅꯣꯛ ꯅꯣꯛꯏꯗꯣ ꯀꯩꯒꯤꯅꯣ
ꯋꯥꯈꯜ ꯅꯨꯡꯉꯥꯏꯔꯤꯌꯦ
ꯏꯁ ꯃꯄꯥꯟꯗꯅꯦ ꯈꯪꯕ꯭ꯔꯥ ꯁꯦꯀꯨꯔꯤꯇꯤꯁꯤꯡ ꯁꯔꯒꯤ ꯁꯦꯀ꯭ꯌꯨꯔꯤꯇꯤꯖꯦ ꯍꯩꯅꯧ ꯍꯦꯛꯇꯣꯏꯔꯥ ꯈꯪꯗꯦ ꯋꯥꯁꯥꯡ ꯑꯃ ꯄꯥꯔ ꯀꯟꯅ ꯆꯠꯂꯤ ꯂꯝꯕꯤꯗ
ꯇꯧꯍꯧꯕꯅꯦ ꯍꯦꯛꯍꯧꯕꯅꯦ ꯌꯥꯝꯅ
ꯑꯣ ꯃꯥꯁꯦ ꯑꯃꯨꯟꯕ ꯍꯦꯛꯇꯣꯏ ꯃꯥꯟ
ꯎꯝ ꯊꯤꯍꯧꯕꯅꯦ ꯃꯗꯨ ꯌꯥꯝ ꯑꯗꯨ ꯊꯤꯍꯧꯕꯅꯦ ꯀꯜꯍꯧꯕꯅꯤ ꯌꯥꯝ ꯀꯟꯅ
ꯈꯔ ꯑꯁꯪꯕꯗꯤ ꯄꯥꯟ ꯑꯦ ꯑꯩ ꯑꯁꯪꯕꯣꯏ ꯆꯥꯅꯤꯡꯉꯦꯕ ꯑꯍ ꯃꯨꯟꯕꯗꯣ ꯆꯥꯖꯅꯤꯡꯗꯦ
ꯑꯁꯪꯕꯗꯣ ꯑꯃꯈꯛ ꯑꯥ ꯌꯦꯂꯣ ꯃꯆꯨ ꯑꯣꯏꯔꯛꯑꯒ ꯁꯪꯗꯤ ꯁꯪꯕ ꯑꯣꯏꯕꯗꯣ ꯑꯗꯨ ꯑꯣꯏꯍꯧꯕꯅꯤ
ꯀꯔꯤꯅꯣ ꯋꯥꯒ ꯉꯥꯡꯉꯛꯑꯣ ꯈꯔ
ꯀ ꯏꯁꯥꯁꯦ ꯋꯥꯔꯦ ꯄꯠꯊꯔꯦ
ꯎꯝ
ꯑꯩꯁꯦ ꯀꯅꯥꯅꯣꯝꯅ ꯀꯩꯅꯣꯝ ꯑꯍꯥꯎꯕ ꯑꯃꯝꯇꯒ ꯄꯤꯖꯔꯗꯤ ꯖꯣꯞ ꯖꯣꯞ ꯆꯥꯔꯅꯤ ꯑꯩ ꯍꯧꯖꯤꯛ
ꯑꯣ ꯄꯩꯁꯥꯗꯣ ꯇꯥꯜꯂꯤꯌꯦ ꯇꯥꯜꯂꯤꯌꯦ ꯀꯟꯅ ꯁꯣꯝꯗ
ꯄꯩꯁꯥ ꯄꯤꯔꯛꯑꯣ ꯄꯤꯖꯒꯦ
ꯇꯥꯜꯂꯦ ꯑꯩ ꯀꯟꯅ ꯇꯥꯜꯂꯤ ꯁꯣꯟꯗ
ꯎꯝ ꯎꯝ ꯄꯩꯁꯥ ꯇꯥꯟꯕꯁꯤꯁꯨ ꯋꯥꯏꯅꯦ
ꯋꯥꯏ ꯀꯣ ꯇꯥꯟꯕ ꯌꯥꯝ ꯋꯥꯏ
ꯎꯝ ꯋꯥꯏ
ꯑꯗꯣ ꯋꯥꯔꯣꯏꯗꯕ ꯑꯝꯇꯪꯗꯤ ꯂꯩꯌꯦ
ꯀꯩ
ꯃꯤꯉꯣꯟꯗꯗꯤ ꯄꯩꯁꯥ ꯇꯨꯃꯤꯟ ꯂꯧꯊꯣꯛꯄ ꯑꯗꯨꯗꯤ ꯋꯥꯔꯣꯏ
ꯅꯪꯒꯤꯗꯨꯗꯤ ꯍꯦꯟꯃꯜꯂꯤꯀꯣ ꯍꯦꯟꯃꯜꯂꯤ
ꯑꯗꯣ ꯑꯩ ꯁꯤꯒꯨꯝꯕ ꯊꯕꯛꯁꯦ ꯑꯩꯅ ꯇꯧꯕ ꯊꯕꯛ ꯅꯠꯇꯦ ꯀꯌꯥ ꯍꯩꯅꯗꯦꯕ ꯑꯩꯗꯤ ꯑꯗꯣ ꯑꯁ ꯍꯣꯏꯗ ꯋꯥꯗꯅꯕꯨ ꯁꯦꯟ ꯇꯥꯟ ꯌꯥꯕ꯭ꯔꯣ
ꯇꯥꯅꯤꯄ꯭ꯔꯣ
ꯈꯕꯤꯗꯀꯣ
ꯑ
ꯎꯝ ꯑꯩꯒꯤ ꯑꯩꯒꯤ ꯐꯣꯟꯁꯤꯁꯨ ꯀꯣ ꯃꯃꯥꯁꯤꯁꯨ ꯆꯥꯛꯁꯜꯂꯛꯑꯦ ꯁꯨꯝ ꯁꯨꯝ ꯍꯤꯒꯣꯛ ꯑꯣꯏꯁꯜꯂꯛꯑꯦ ꯁꯦꯅ ꯁꯦꯟ ꯄꯥꯏꯗ꯭ꯔꯤꯉꯥꯏꯁꯤꯗ
ꯇꯃꯨ ꯌꯥꯈꯤꯗꯖꯅꯀꯣ
ꯑ ꯑꯩ ꯑꯩꯁꯦ ꯍꯟꯗꯛꯁꯦ ꯇꯧꯔꯤꯁꯦ ꯑꯃꯁꯨ ꯌꯥꯁꯜꯂꯛꯇ ꯑꯃꯁꯨ ꯌꯥꯁꯜꯂꯛꯇ
ꯎꯝ ꯃꯊꯥ ꯁꯥꯔ ꯃꯊꯥ ꯆꯥꯕꯗ ꯌꯥꯔꯝꯃꯔꯣꯏꯅ
ꯎꯝ ꯁꯤꯕꯨꯏ ꯑꯗꯨꯕꯨ ꯆꯤꯜꯂꯤꯉꯩ ꯃꯇꯝꯁꯤꯗ ꯑꯃꯨꯛ ꯀꯩꯅꯣ ꯇꯧꯁꯤꯟꯕ꯭ꯔꯗꯤ ꯑꯩꯕꯨ ꯌꯧꯅꯤ
ꯃꯥꯅꯦ
ꯑꯗꯨꯅ ꯐꯣꯟꯒꯁꯦ ꯍꯧꯖꯤꯛꯁꯦ ꯃꯁꯤꯗꯩꯁꯤꯦ ꯊꯝꯕꯒꯁꯦ ꯇꯞꯅ ꯊꯝꯃꯤꯅꯦ ꯃꯁꯤꯗꯩꯁꯤꯗ ꯑꯩꯅ ꯇꯧꯔꯤꯁꯦ
ꯎꯝ
ꯅꯍꯥꯟꯈꯩꯗꯤ ꯇꯣꯛ ꯇꯣꯛ ꯂꯪꯊꯣꯛꯄꯅꯦ
ꯅꯪ ꯉꯍꯥꯡꯈꯣꯏ ꯂꯥꯡꯊꯣꯛꯄꯗꯣ ꯑꯗꯨꯗꯩ ꯌ ꯑꯣꯏꯔꯝꯅꯤ ꯆꯥꯛ ꯂꯛꯄ ꯍꯦꯜꯂꯛꯏꯅꯦ
ꯃꯥꯗꯤ ꯑꯣꯏꯔꯝꯅꯤ ꯍꯥꯏꯗꯤ ꯀꯩꯅꯣꯗꯒ ꯆꯨꯝꯅ ꯐꯃꯨꯡꯗꯒ ꯊꯝꯕꯁꯦ ꯆꯪꯁꯤꯜꯂꯒ ꯊꯝꯗꯦꯕ ꯍꯦꯛꯇ ꯍꯥꯏꯩꯖ ꯃꯊꯛꯇꯒ ꯂꯪꯁꯤꯜꯂꯝꯃꯦꯕ
ꯎꯝ
ꯍꯥꯏꯗꯤ ꯁꯣꯏꯔꯗꯤ ꯑꯗꯨꯝ ꯃꯈꯥꯗ ꯄꯣ ꯄ ꯄꯣꯞꯄ ꯀꯟꯅ ꯇꯥꯕ ꯌꯥꯎꯋꯦꯕ
ꯎꯝ
ꯑꯗꯨꯅꯤ ꯄꯣꯠꯁꯦ ꯌꯥꯔꯛꯇ꯭ꯔꯀꯥꯟꯗ ꯂꯣꯡꯅ ꯇꯧꯈꯠꯂꯛꯏꯕ ꯑꯩꯅ ꯇꯧꯔꯤꯁꯦ
ꯚꯦꯔꯥꯅꯤ ꯅꯥꯪꯒꯤꯗꯨꯗꯤ
ꯊꯧꯑꯣꯏꯗ꯭ꯔꯤꯕ ꯍꯥꯟꯅꯗꯤ ꯊꯧꯑꯣꯏꯗ꯭ꯔꯤꯕ
ꯎꯝ
ꯁꯤꯗꯩꯁꯤꯗ ꯃꯒꯨꯟꯗꯣ ꯈꯪꯉꯛꯑꯀꯥꯟꯗ ꯊꯧꯑꯣꯏꯕꯤꯔꯤꯕ ꯑꯩꯅ
ꯑꯩꯈꯣꯏꯁꯨ ꯉꯁꯥꯏꯗ ꯖꯥꯝ ꯊꯦꯛꯑꯕꯀꯣ ꯑꯗꯨꯗꯩꯗꯨꯗ ꯀꯩꯅꯣ ꯇꯥꯔꯛꯅꯦ ꯍꯥꯏꯕ ꯎꯐꯛ ꯇꯥꯔꯛꯏꯅꯦ ꯍꯥꯏꯕ ꯑꯃ ꯑꯃ ꯑꯆꯧꯕ ꯑꯃꯈꯛ ꯀꯩꯅꯣꯗꯣ ꯕꯔꯤꯟ ꯃꯆꯨꯒꯤꯗꯣ
ꯑꯥ ꯈꯪ ꯈ ꯑꯩ ꯑꯗꯨꯅꯦ ꯑꯩꯅ ꯊꯛ ꯌꯥꯝ ꯅꯞꯄꯦꯅ ꯍꯥꯏꯔꯝꯃꯤꯗ
ꯎꯝ ꯑꯗꯨꯗꯨꯒꯤ ꯑꯗꯨ ꯇꯥꯔꯛꯏꯕ ꯑꯗꯨ ꯃꯤ ꯃꯁꯥ ꯇꯥꯍꯧꯗꯕ ꯐꯔꯤꯅꯤ
ꯀꯥꯏ ꯋꯥꯏꯗꯅ ꯍꯒꯦ
ꯄꯨꯔꯛꯄꯗꯨꯗꯤ ꯃꯈꯥꯗꯅꯤꯗ ꯍꯥꯏꯗꯤ ꯃꯈꯥꯗ ꯃꯅꯥ ꯇꯥꯕꯗꯨꯗ ꯑꯁꯪ ꯑꯁꯪ ꯌꯥꯝ ꯐꯧꯕꯅꯤ
ꯎꯝ ꯀꯩꯒꯤꯅꯣ ꯃꯣꯏ ꯑꯗꯨꯗ ꯆꯥꯕꯖꯥꯕꯣ
ꯆꯥꯔꯝꯗꯧ ꯃꯥꯜꯂꯦ ꯍꯥꯏꯗꯤ ꯃꯣꯏꯗꯤ ꯑꯗꯨꯒꯨꯝꯕ ꯇꯤꯟꯗꯨꯣ ꯎꯅꯥꯗ ꯇꯣꯡꯉꯒ ꯎꯅꯥ ꯀꯩꯀꯥ ꯆꯥꯕ ꯀꯩꯅꯣꯝꯗꯤ
ꯎꯝ ꯆꯥꯕꯅꯦꯕ
ꯀꯕ꯭ꯔꯪ ꯆꯥꯛꯀꯤ ꯇꯤꯟꯒꯨꯝꯕꯁꯨ ꯑꯗꯨꯝ ꯃꯅꯥꯗ ꯅꯞꯄ ꯑꯗꯨꯝ ꯆꯥꯗ꯭ꯔꯥ
ꯑꯝ
ꯑꯗꯨꯅ ꯑꯗꯨꯒꯤ ꯎꯅꯥꯗꯣ ꯆꯥꯔꯝꯒꯅꯦꯕ
ꯑꯁ ꯑꯩꯗꯤ ꯀꯔꯝꯕ ꯆꯥꯛꯇꯣ ꯇꯧꯔꯁꯤꯔ ꯈꯜꯂꯤꯅꯦ
ꯀꯥꯕꯪ ꯆꯥꯛꯇꯣ ꯑꯗꯨꯁꯨ ꯁꯦꯟꯗꯤ ꯐꯪꯕꯅꯤ
ꯃ ꯍꯦ ꯑꯗꯨꯁꯨ
ꯍꯥꯏꯗꯤ ꯑꯗꯨꯗꯣ ꯇꯤꯟꯗꯣ ꯌꯣꯛꯑꯅꯤ ꯑꯩ ꯑꯗꯨꯗꯣ ꯌꯣꯛꯄꯗꯣ ꯈꯪꯉꯦꯕ ꯑꯗꯨ ꯀꯣꯟꯅ ꯇꯤꯟꯗꯣ ꯃꯨꯜꯂꯛꯑꯀꯥꯟꯗ ꯍꯥꯏꯗꯤ ꯃꯥꯒꯤ ꯃꯊꯨꯝꯁꯦ ꯌꯦꯂꯣ ꯑꯣꯏꯔꯛꯀꯅꯦꯕꯀ ꯀ ꯌꯦꯂꯣ ꯑꯣꯏꯔꯀꯥꯟꯗ ꯑꯗꯨ ꯈꯔ ꯂꯩꯔꯒ ꯃꯥ ꯃꯥꯒꯤ ꯀꯨꯀꯨꯟ ꯐꯣꯝ ꯇꯧꯕꯒꯗꯣ
ꯎꯝ ꯎꯝ
ꯑꯗꯨꯗꯨꯒ ꯂꯪꯗꯨ ꯑꯃꯨꯛ ꯆꯤꯡꯉꯒ ꯂꯪ ꯁꯦꯝꯕꯅꯦ ꯑꯩꯈꯣꯏ ꯂꯪꯁꯨ ꯌꯥꯝ ꯆꯤꯡꯉꯛꯑꯦ ꯊꯥꯏꯅꯗꯤ ꯃꯤ ꯄꯩꯁꯥꯒ ꯄꯤꯔ ꯅꯦꯛꯄꯁꯨ ꯌꯥꯎꯕ ꯃꯅꯦ ꯑꯗꯨꯗꯣ ꯂꯪ ꯆꯤꯡꯕꯤꯅꯕ ꯅꯣꯏꯗꯤ ꯌꯣꯛꯂꯛꯇ꯭ꯔꯣꯗꯣ
ꯔꯁ ꯇꯖꯥꯛ ꯀꯥꯏꯗꯦꯝ
ꯑꯩꯈꯣꯏꯁꯦ ꯌꯥꯝ ꯌꯣꯛꯂꯗ ꯑꯩꯈꯣꯏꯒꯤꯕꯨꯗꯤ ꯅꯠꯇꯕ ꯃꯤꯒꯤ ꯌꯣꯛꯂꯒ ꯑꯩꯈꯣꯏꯅ ꯂꯪ ꯆꯤꯡꯕꯤꯕ ꯍꯥꯏꯇꯥꯔꯦ
ꯎꯝ
ꯑꯗꯨ ꯎꯝ ꯑꯁ ꯌꯥꯝ ꯅꯨꯡꯉꯥꯏꯕꯅꯦ
ꯍꯪꯗꯦ ꯑꯩꯅ ꯄꯥꯝꯃꯤꯁꯦ ꯅꯨꯡꯉꯥꯏꯕ ꯊꯕꯛ ꯉꯥꯛꯇꯅꯤ
ꯅꯨꯡꯉꯥꯏꯕꯅꯦ ꯑꯗꯨꯗꯤ ꯑꯗꯨꯝ ꯐꯝꯃꯒ ꯂꯪꯒ ꯆꯤꯡꯗꯅ ꯂꯪꯒ ꯅꯥꯏꯗꯅ
ꯎꯝ
ꯑꯗꯣ ꯃꯥꯒꯤ ꯂꯪꯁꯤꯁꯨ ꯐꯩꯗꯅ
ꯎꯝ ꯐꯕꯅꯤ ꯐꯕꯅꯤ
ꯈꯨꯠ ꯈꯨꯠꯅ ꯁꯦꯝꯕ ꯅꯠꯇꯦ ꯑꯗꯨꯃꯥꯏꯅ ꯁꯦꯝꯃꯛꯄꯅꯤꯅ ꯏꯁꯥꯗꯁꯨ ꯁꯦꯝꯄ ꯈꯣꯠꯄ
ꯅꯨꯡꯉꯥꯏꯕ ꯎꯝ
ꯅꯨꯡꯉꯥꯏ ꯎꯝ ꯅꯣꯏ ꯅꯀꯥꯏꯗꯒ ꯑꯝꯇ ꯇꯧꯔꯛꯇ꯭ꯔꯣ ꯑꯗꯨꯒꯨꯝꯕ
ꯇꯔꯣꯗꯤ ꯌꯥꯎ ꯂꯩ ꯀꯥꯏ ꯆꯅ ꯇꯧꯅꯗꯤ
ꯄꯨꯔꯥ ꯀꯩꯅꯣꯅꯦ ꯁꯍꯔꯅꯤꯅꯦ ꯑꯗꯨ
ꯃꯥ ꯅ ꯁꯍꯔꯅꯦ ꯑꯩꯈꯣꯏ ꯗꯀꯥꯏꯁꯤ
ꯆꯔꯁꯦ ꯍꯣꯏꯗꯤꯅꯦ ꯈꯨꯡꯒꯪꯅꯤꯅ ꯌꯥꯝ ꯐꯖꯅ ꯇꯧꯔꯦ ꯑꯗꯨꯒꯨꯝꯕ
ꯎꯝ
ꯑ ꯉꯥꯛꯂ ꯏꯔꯗꯤꯗꯤ ꯃꯣꯏ ꯁꯤꯗ ꯁꯤꯟꯇꯦꯛꯁ ꯑꯃꯨꯐ ꯑ ꯑꯃꯨ ꯎꯞꯄ ꯂꯩꯁꯦꯀꯣꯏ ꯁꯤ ꯀꯩꯗꯧꯔꯕꯖꯥꯅꯣ ꯈꯪꯗꯦ ꯃꯣꯏ ꯁꯤꯖꯤꯟꯅꯕꯤꯗ꯭ꯔꯗꯤ ꯌꯨꯝꯗ ꯄꯨꯒ ꯇ
ꯁꯥꯎꯦꯅꯣ ꯏꯗ ꯎꯄꯗꯨ
ꯃꯁꯤ ꯌꯨꯝꯗ ꯈꯤꯜꯂꯗꯤ ꯐꯅ ꯀꯨꯏꯁꯤꯟꯅꯅꯤ
ꯁꯤꯖꯤꯟꯅꯅꯤ ꯍꯦꯛ ꯈꯟꯅ ꯀꯨꯏꯅꯕ ꯁꯤꯖꯤꯟꯅꯅꯤ
ꯃꯣꯏ ꯁꯤꯖꯤꯟꯅꯗ꯭ꯔꯦꯕ
ꯀꯩꯒꯤꯅꯣ ꯃꯣꯏ ꯁꯤꯟꯅꯗꯣꯏꯗ ꯑꯃꯈꯛꯅ ꯑꯃꯨꯛ ꯌꯨꯕꯗꯣ ꯑꯣꯏꯕ꯭ꯔꯣ
ꯃꯥꯅꯦ ꯅꯍꯥꯟꯃꯨꯛ ꯌꯨꯔꯒ ꯑꯩꯈꯣꯏꯅ ꯃꯈꯥꯗꯒ ꯐꯤꯒ ꯁꯨꯗꯣꯛꯅꯕꯗꯣ ꯀꯩꯗꯧꯕꯒꯤ ꯌꯨꯔꯤꯕꯅꯣ ꯈꯪꯗꯦ ꯁꯦꯝꯁꯨ ꯁꯦꯝꯕꯤꯗ꯭ꯔ ꯃꯥꯅꯤ
ꯎꯝ ꯁꯦꯝꯃꯜ ꯃꯔꯔꯨꯏ
ꯁꯦꯝꯕꯤꯗ꯭ꯔꯗꯤ ꯑꯩꯈꯣꯏꯗ ꯄꯤꯊꯣꯔꯛꯄ ꯀꯩꯁꯨ ꯀꯥꯏꯗꯦ ꯃꯣꯏꯁꯦ
ꯅꯪꯒꯗꯗꯤ
ꯍꯥꯏꯗꯤ ꯁꯦꯝꯖꯤꯟꯕꯤꯒꯦ ꯑꯗꯨꯒ ꯊꯝꯐꯝꯁꯨ ꯂꯩꯇꯕꯩ ꯃꯣꯏ ꯁꯤ ꯕꯏꯁꯦ ꯆꯤꯜꯂ ꯌꯦꯡꯉꯣ
ꯎꯝ
ꯑꯗꯣ ꯑꯩꯈꯣꯏꯒꯤꯗꯤ ꯂꯝ ꯍꯥꯡꯈ꯭ꯔ ꯄꯣꯠꯅꯤ ꯃꯁꯤꯗꯩꯁꯤꯗ
ꯃꯥꯅꯦ ꯑꯩꯈꯣꯏꯁꯨ ꯑꯩ ꯑꯩꯈꯣꯏꯗꯤ ꯆꯤꯜꯔꯤꯗ ꯍꯥꯡꯈꯤꯦ
ꯑꯩꯈꯣꯏꯒꯤꯗꯤ ꯍꯥꯡꯉꯤ ꯅꯣꯏ ꯀꯣꯠ ꯂꯩꯕ꯭ꯔꯥ
꯭ꯂꯩ ꯀꯠꯇꯗꯤ
ꯍꯣꯏꯗꯤ ꯆꯥꯛꯁꯪꯗ ꯄꯣꯠꯇꯣ ꯊꯝꯖꯜꯂꯦ ꯈꯪꯉꯕ
ꯑꯥ
ꯍꯔꯦ ꯁꯥꯥꯛ ꯆ ꯁꯥꯥꯛ ꯆ ꯑꯒꯟ ꯑꯣꯏꯔꯦ ꯎꯝ ꯆꯥꯛ ꯆꯥꯕꯗ ꯇꯥꯔꯦꯀꯣ ꯐꯧꯁꯨ ꯃꯌꯥꯝꯅꯦꯅ
ꯎꯝ ꯈꯪꯉꯦ ꯑꯁ ꯐꯧꯖꯨꯡꯗ ꯌꯥꯝ ꯂꯩꯔꯝꯕꯅꯤ ꯍꯥꯟꯅꯗꯤ ꯍꯧꯖꯤꯛꯇꯤ ꯄꯥꯛꯄꯨ ꯎꯈꯤꯗ꯭ꯔꯦ ꯍꯥꯟꯅꯗꯤꯀꯣ
ꯍꯧꯖꯤꯛꯇꯤ ꯑꯩꯈꯣꯏꯗꯤ ꯌꯥꯝ ꯎꯒꯖꯥꯠꯅꯤ ꯆꯥꯛꯁꯪꯗ ꯈꯤꯜꯂꯕꯅꯤꯅꯀꯣ ꯍꯧꯖꯤꯛꯀꯁꯦ ꯃꯤ ꯁ꯭ꯀꯨꯜ ꯆꯠꯄꯗ ꯁ꯭ꯀꯨꯜ ꯆꯠꯄꯗ ꯃꯤ ꯅ ꯅꯞꯄ ꯂꯥꯛꯏꯅꯤ ꯀꯩꯅꯣ ꯌꯨꯝꯗꯒꯤ
ꯑ ꯕꯗꯥꯑ ꯀꯥꯏ ꯅꯣꯏꯗꯨꯨꯗꯦ ꯑꯗꯨꯗꯦ
ꯑꯗꯃꯦ ꯑꯗꯣ ꯈꯥꯟꯗ ꯑꯗꯨ ꯆꯥꯛ ꯑꯗꯨ ꯑꯝꯇꯪꯗꯤ ꯁꯤꯟꯗꯣꯛꯍꯟꯅꯤꯡꯕꯅꯦ ꯑꯩꯈꯣꯏ ꯏꯃꯥꯗꯣ ꯑ ꯊꯕꯛꯄꯨꯅ ꯌꯥꯝ ꯆꯤꯟꯕꯅꯦ
ꯎꯝ
ꯃꯣꯏꯅ ꯁꯥꯐꯝꯗꯨ ꯁꯣꯏꯔꯦꯕ ꯆꯥꯛꯁꯤꯟꯗꯕꯨꯗꯨ ꯀꯅꯥ
ꯃꯥꯅꯦ ꯃꯥꯅꯦ ꯑꯗꯨꯒ ꯀꯅꯥ ꯍꯥꯞꯅꯒꯤꯁ ꯈꯪꯅꯕ
ꯎꯝ
꯭ꯌꯥꯟ ꯇ ꯃꯟꯗꯕꯍꯥꯔꯅꯤ ꯃꯨꯁ
ꯑꯗꯣ ꯅꯪꯗꯤ ꯑꯩꯈꯣꯏꯅ ꯈꯔ ꯁꯤꯟꯗꯣꯛꯄꯤꯗ꯭ꯔꯥ ꯀꯦ ꯑꯁ ꯃꯥꯅꯗꯤ ꯌꯥꯗꯧ ꯃꯥꯟꯗ꯭ꯔꯦ ꯃꯥ ꯑꯃꯃꯨꯛꯆꯦꯅ ꯑꯃꯃꯨꯛꯆꯦ ꯃꯥ ꯁꯪꯗ꯭ꯔꯦꯅ ꯑꯩ ꯈꯪꯉꯦꯕ
ꯁ ꯋꯥꯔꯦ ꯋꯥꯔꯦ ꯏꯁꯥꯁꯨ ꯋꯥꯔꯦ ꯀꯩꯅꯣꯝ ꯇꯧꯔꯦ
ꯀꯩꯗꯧꯗꯕꯅꯣ ꯈꯪꯗ꯭ꯔꯦ ꯇꯧꯔꯤꯁꯦ ꯅꯪ ꯀꯣꯏꯄꯒ ꯆꯠꯇ꯭ꯔꯕꯣ ꯑꯝꯇ
ꯆꯇ꯭ꯔꯦꯗ ꯀꯣꯏꯕꯁꯨ ꯀ ꯍꯟꯇꯅ ꯍꯧꯗ
ꯎꯝ ꯅꯍꯃꯨ ꯅꯣꯏ ꯆꯠꯂꯨꯁꯦ ꯍꯥꯏꯕꯗꯨꯗꯤ ꯌꯥꯗꯦ ꯁꯨ ꯎꯝ
ꯋꯥ ꯔꯒꯦ ꯃꯣꯔ
ꯎꯝ ꯌꯥꯔꯦ ꯇꯥꯅꯤꯡꯗꯤ ꯅꯪ ꯍꯣꯏ ꯆꯠꯁꯦ ꯍꯥꯏꯕꯗꯨꯗ ꯌꯥꯗ꯭ꯔꯒ
ꯍꯪꯒꯩ ꯀꯥꯏ ꯆꯠꯁꯦ ꯍꯥꯏꯔꯤꯕ ꯅꯪꯅ
ꯍꯥꯏꯥꯏꯦꯗꯨꯅꯤ ꯅꯥꯟ ꯀꯩ ꯇꯥꯇ꯭ꯔꯒ
ꯏ ꯍꯣꯏ ꯍꯣꯏ ꯅꯪ ꯅꯨꯡꯉꯥꯏꯕ ꯅꯪ ꯆꯨꯝꯖꯔꯣ ꯌꯥꯔꯁꯤꯦ
ꯃꯥꯅꯦ ꯑꯩꯅ ꯍꯥꯏꯕ ꯆꯨꯝꯗ꯭ꯔꯗꯤꯦ
ꯑ ꯑꯁ ꯁꯤꯈꯁꯨ ꯌꯥꯝ ꯐꯩꯌꯦ ꯁ꯭ꯋꯥꯏꯁꯦ ꯀꯩ ꯀꯩ ꯁꯥꯗꯣꯏꯅ ꯈꯪꯂꯝꯗꯦꯦ
ꯀꯣꯡꯗꯤ ꯃꯣꯏꯗꯨ ꯀꯩ ꯁꯒ ꯆꯠꯇꯣꯏꯅꯣ ꯀꯔꯤꯕꯨ ꯀꯩꯅꯣ ꯀꯥꯟꯅꯗꯣꯏꯅꯣ ꯀꯔꯤꯕꯨ ꯁꯥꯗꯣꯏꯅꯣ ꯑꯗꯨꯁꯨꯔꯨ ꯍꯣꯁꯇꯦꯜ ꯑꯃ ꯂꯤꯡꯈꯠꯄꯅ ꯐꯗ꯭ꯔꯣ
ꯑꯔꯦ ꯂꯩꯉꯣꯏꯁꯨ ꯄꯩ ꯀꯥꯡꯆꯦꯛꯁꯨ ꯄꯩ
ꯅꯦ ꯀꯔꯤꯕ ꯁꯀꯠꯇ꯭ꯔꯅꯤ
ꯪ ꯄꯪꯄꯥꯏꯗꯄꯥꯏ ꯂꯝꯁꯤꯁꯨ ꯌꯥꯝ ꯍꯥꯡꯉꯦ ꯍꯤꯡꯒꯣꯜ ꯀꯣ ꯌꯥꯅꯤ
ꯑꯁ ꯑꯩꯈꯣꯏ ꯑꯗꯨꯗꯒ ꯃꯥꯡꯍꯧꯔꯤꯕ ꯂꯝ ꯃꯌꯥꯝꯗꯨꯗꯤꯀꯣ ꯏꯄꯥ ꯏꯄꯦꯝꯃ ꯐꯤ ꯌꯥꯃꯅꯦ
ꯎꯝ ꯍꯣꯏ ꯑꯗꯨꯝ ꯂꯧ ꯎꯔꯗꯤ ꯄꯔꯤ ꯐꯅꯗꯤ ꯊꯣꯛꯀꯅꯤꯍꯦ
ꯃꯥꯅꯦ ꯊꯣꯛꯀꯅꯤ ꯊꯣꯛꯀꯅꯤ
ꯍ ꯍꯧꯖꯤꯛꯁꯦ ꯄꯥꯟꯁꯦ ꯈꯔ ꯊꯣꯛꯂꯛꯑ ꯃꯥꯜꯅꯦꯀꯣ
ꯐꯟꯂꯣ
ꯎꯝ
ꯁꯨ ꯊꯣꯛꯑꯝꯕꯅꯦ ꯀꯩꯅꯣꯅꯦ ꯑꯩꯈꯣꯏꯅ ꯍꯥꯃꯨꯛ ꯀꯩꯅꯣ ꯆꯠꯄꯗꯣ ꯏꯟꯇꯔꯅꯦꯠꯇ ꯆꯄ ꯑꯩꯈꯣꯏꯗꯣ ꯑꯗꯨꯒꯤꯗ ꯊꯣꯛꯍꯧꯕꯅꯦ ꯃꯣꯏ ꯈꯔ ꯂꯩꯅꯔꯛꯄꯅꯦ ꯍ ꯍꯣꯏ ꯐꯔꯦ ꯐꯔꯦ ꯑꯗꯨꯗꯤ ꯊꯃꯒꯤꯁ
ꯍꯣꯏ ꯍꯣꯏ ꯅ ꯉꯇ
ꯇ ꯑꯇꯑ ꯀꯃꯤꯌꯥ
ꯀꯞꯄ ꯆꯠꯇꯤꯦ ꯊꯦ ꯃ ꯃꯅꯤ ꯀ ꯆꯂ ꯋꯥꯣ ꯑ